ꯍꯜꯂꯣ
ꯇꯥꯕꯣ
ꯍꯧ ꯇꯥꯔꯦ ꯅꯦꯠꯋꯥꯛꯛꯁꯦ ꯈꯔ ꯅꯨꯡꯉꯥꯏꯇꯕ ꯃꯜꯗ ꯅꯪ ꯀꯩ ꯂꯝꯗ ꯂꯩꯒꯦ
ꯑꯥ
ꯅꯪꯕꯨ ꯀꯥꯏꯗ ꯂꯩꯒꯦ ꯃꯅꯤꯄꯨꯔ ꯂꯩꯕ꯭ꯔꯣ ꯑꯇꯣꯞꯄꯗ ꯂꯩꯕ꯭ꯔꯣ
ꯑꯩ ꯌꯨꯝꯗ ꯂꯩꯔꯦ ꯌꯨꯝꯗ ꯂꯥꯛꯑꯦ
ꯑꯣ
ꯅꯪꯗꯤ ꯊꯣꯔꯛꯄ꯭ꯔꯣ
ꯂꯩꯒꯤ ꯅꯠꯇꯕꯁ ꯑꯗꯕꯃꯜ
ꯇꯥꯏꯌꯦꯗꯤꯦ
ꯎ ꯎ
ꯎꯝ ꯑꯩꯁꯦ ꯏꯁꯥꯁꯦ ꯈꯔ ꯅꯨꯡꯉꯥꯏꯇꯕ ꯑꯗꯨꯅ ꯋꯥ ꯉꯥꯡꯕꯁꯦ ꯇꯞꯅ ꯇꯞꯅ ꯉꯥꯡꯉꯤꯅꯤ
ꯑꯣ ꯑꯗꯨꯅꯦ ꯅꯪꯗꯣ ꯅꯥꯕ ꯃꯥꯜꯂꯦ ꯀꯩꯗꯧꯔꯒꯦ
ꯑꯩꯁꯦ ꯌꯨꯝꯗ ꯂꯥꯛꯄ ꯀꯨꯏꯗ꯭ꯔꯤꯕꯒꯤ ꯁꯨꯝ ꯏꯁꯥꯁꯦ ꯑꯏꯪ ꯑꯁꯥ ꯑꯣꯟꯅꯕꯒꯤ ꯈꯔ ꯅꯨꯡꯉꯥꯏꯇꯕ
ꯅꯍꯥꯟꯒꯅꯨ ꯍꯦꯐꯖ ꯐꯖꯥꯟ ꯂꯩ ꯍꯤꯗꯥꯛꯀꯥ ꯆꯥꯟꯗ꯭ꯔ
ꯆꯥꯏꯌꯦ ꯍꯧꯖꯤꯛꯇꯣ ꯌꯥꯝ ꯁꯥꯕꯅꯤꯅ ꯏꯁꯤꯡ ꯑꯏꯤꯡꯕ ꯄꯪ ꯊꯛꯛꯦ ꯇ ꯊꯛꯆꯂꯤꯗꯅ
ꯎ
ꯑꯗꯨꯒꯤ ꯁꯨꯝ ꯏꯁꯥꯁꯦ ꯈꯪꯗꯦ ꯂꯣꯛ ꯂꯥꯏꯍꯧ ꯇꯧ ꯇꯧꯕꯩ ꯃꯑꯣꯡꯗ ꯇꯧꯔꯤꯌꯦ
ꯑ
ꯅ ꯍꯥꯏꯥꯟꯅꯅ ꯍꯤꯗꯥꯛ ꯆꯁꯜꯂꯣ ꯑꯏ ꯑꯁꯥ ꯑꯣꯏꯅꯕꯒꯤ ꯌꯥꯝ ꯅꯥꯟꯅꯕꯅꯦ
ꯍꯣꯏ ꯑꯗꯨꯅꯤ
ꯍꯣꯏ ꯑꯗꯣ ꯑꯩ ꯀꯣꯟꯅ ꯑꯃꯨꯛ ꯇꯧꯔꯛꯀꯦ ꯍꯧꯖꯤꯛꯇꯣ ꯑꯩꯈꯣꯏ ꯀꯀꯥ ꯑꯣ ꯐꯣꯟ ꯀꯥꯟ ꯇꯧꯁꯜꯂꯛꯑꯦꯕꯀꯣ ꯑꯩ ꯉꯥꯛꯇꯪꯅꯔꯒ ꯑꯃꯨꯛ ꯇꯧꯔ ꯑꯣꯀꯦ
ꯌꯥꯔꯣꯏꯌꯦ ꯍꯜꯂꯣ ꯌꯥꯔꯣꯏ ꯍꯥꯏꯦꯕ
ꯑꯣ ꯍꯣ
ꯍꯥꯏꯗꯤ ꯃꯇꯝꯗꯨ ꯌꯧꯗ꯭ꯔꯤꯑꯕ
ꯍꯣꯏꯅꯦ ꯑꯋꯥꯕ ꯃꯤꯒꯤꯁꯨ ꯅꯠꯇ꯭ꯔꯥ
ꯑꯕꯦꯔ ꯍꯧꯖꯤ
ꯑꯩ ꯅꯣꯛꯅꯤꯐꯝꯝ ꯌꯥꯎꯁꯜꯂꯛꯑꯕꯅꯤꯀꯣ ꯇꯎꯕꯤꯁꯦ ꯂꯤꯂꯥ ꯃꯈꯜ ꯃꯈꯜꯅꯤ ꯙꯔꯃꯥꯁꯦ ꯃꯣꯏ ꯅꯍꯥꯟꯒꯤ ꯗꯔꯃꯥꯗꯨꯕꯨ ꯅꯨꯡꯉꯥꯏꯕ꯭ꯔꯣ
ꯑꯦ ꯍꯥꯏꯅ
ꯅꯍꯥꯟꯒꯤ ꯗꯔꯃꯥꯗꯨꯕꯨ ꯅꯨꯡꯉꯥꯏꯕ꯭ꯔꯣ
ꯑꯁ ꯅꯨꯡꯉꯥꯏꯌꯦ ꯑꯩꯗꯤ ꯑꯗꯨ ꯌꯦꯡꯉ ꯀꯞꯄꯗ ꯀꯞꯄꯗ ꯀꯔꯤꯅꯣ ꯏꯃꯥ ꯀꯩꯅꯣ ꯈꯨꯅꯨꯡꯁꯤꯗꯨ ꯂꯩꯇ꯭ꯔꯦ ꯍ
ꯀꯔꯤꯅꯣ ꯑꯋꯥꯕꯇ ꯑꯋꯥꯕ ꯍꯥꯞꯄꯤꯁꯤꯕꯨ
ꯈꯪꯗꯦ ꯑꯩꯗꯤ ꯌꯦꯡꯉ ꯀꯞꯄꯗ ꯀꯞꯄꯗ ꯑꯩꯈꯣꯏ ꯏꯃꯥꯟꯅꯕꯤꯒ ꯌꯦꯡꯃꯤꯅꯦꯌꯦꯃꯁꯨ ꯑꯁ ꯂꯣꯏꯔꯦ
ꯎꯝ ꯃꯥꯁꯨ ꯀꯞꯄꯦ ꯑꯩꯩꯅꯅꯦ ꯅꯍꯥꯟꯋꯥꯏ ꯊꯥꯏꯅꯅꯦ ꯍꯣꯜꯗ ꯁꯃꯥꯏ ꯍꯌꯦꯡꯕ ꯗꯨꯀꯥꯟꯗꯅꯦ ꯑꯩꯁꯦ ꯌꯥꯝ ꯀꯞꯄꯕ ꯍꯥꯏꯗꯤ ꯐꯤꯂꯝꯗꯣ ꯍꯥꯏꯗꯤ ꯈꯤꯇꯪ ꯐꯤꯂꯝꯁꯤꯗ ꯀꯞꯄ ꯌꯥꯗꯦ ꯇ ꯀꯞꯀꯜꯂꯦꯕ ꯌꯥꯝ ꯄꯥꯕꯣꯛꯀꯣ ꯍꯕ꯭ꯔ ꯑꯩꯁꯤꯅ ꯍꯦꯡꯀꯤꯒꯁꯤꯅ ꯀꯩꯝ ꯌꯧꯔꯛꯇꯕ ꯑꯩꯈꯣꯏ ꯏꯟꯗꯣꯝ ꯆꯥꯃꯩ ꯐꯤꯁꯦ ꯆꯤꯡꯉꯒꯅꯦꯀꯣ ꯃꯃꯥꯏ ꯐꯤꯁꯤꯗ ꯑꯩꯅ ꯂꯣꯏ ꯀꯥꯞꯁꯜꯂꯕ ꯍꯥꯐ ꯊꯥꯕ ꯀꯥꯟꯗꯅꯦ ꯍꯥꯏꯕꯗꯤ ꯀꯩꯅꯣ ꯇꯧꯔꯒ
ꯍꯥꯐꯇꯗꯤ ꯃꯩ ꯇꯣꯡꯉꯥꯟ ꯄꯛ ꯉꯥꯕꯒꯤ ꯑꯃ ꯊꯣꯛꯄ ꯏꯀꯥꯏꯖꯕꯗꯨ ꯑꯗꯨꯃꯥꯏꯅ ꯇꯧꯗꯗꯅꯦ
ꯐꯤꯗꯨ ꯀꯨꯞꯁꯜꯂ ꯂꯩꯔꯦ ꯃꯄꯥꯟ ꯊꯣꯛꯇꯕꯤꯗ ꯅꯣꯛꯄꯁꯤ ꯅꯣꯛꯄꯁꯤ ꯁꯤꯃꯥ ꯌꯦꯡꯍꯜꯂꯛꯑꯒ
l.
ꯑꯁ ꯍꯧꯖꯤꯛꯀꯥꯟꯁꯦ ꯁꯥꯕꯅ ꯀꯩꯅꯣ ꯂꯩ ꯉꯝꯗꯦ ꯍꯥꯏꯕ
ꯀꯩꯅꯣ ꯑꯩ ꯍꯥꯏꯁꯤꯅꯤ
ꯏꯔꯨꯖꯄꯒꯤꯅꯦ ꯀꯣꯛꯇꯨ ꯀꯪꯗ꯭ꯔꯤꯀꯥꯟꯗꯅꯦ ꯑꯗꯨꯝ ꯍꯨꯃꯥꯡꯗꯨꯅ ꯑꯗꯨꯝ ꯆꯣꯠꯆꯩ ꯃꯁꯥ ꯇꯣꯝꯇ
ꯎꯝ
ꯎꯝ
ꯍꯧꯖꯤꯛꯁꯦ ꯐꯤꯂꯝꯁꯦ ꯅꯨꯡꯉꯥꯏ ꯅꯨꯡꯉꯥꯏꯕꯁꯨ ꯂꯥꯛꯏꯗꯅ ꯙꯔꯃꯥꯗꯣ ꯑꯁ ꯑꯩꯗꯤꯅꯦ ꯑꯩꯈꯣꯏ ꯏꯃꯥꯟꯅꯕꯤ ꯃꯌ ꯃꯌꯥꯝ ꯑꯩꯈꯣꯏ ꯃꯌꯥꯝ ꯄꯨꯂꯞ ꯄꯨꯟꯅꯒꯥꯡ ꯅꯣꯡꯃ
ꯎꯝ
ꯏꯃꯥꯟꯅꯕꯤ ꯑꯃꯒꯤꯗ ꯄꯨꯜꯂꯞ ꯂꯩꯔꯒ ꯀꯣ ꯄꯨꯂꯞ ꯄꯨꯟꯅꯒ ꯌꯦꯡꯃꯤꯟꯅꯕꯗꯣ ꯅꯨꯡꯉꯥꯏꯕ ꯗꯔꯃꯥꯔ ꯑꯃ ꯑꯗꯨ ꯌꯥꯝ ꯄꯥꯝꯃꯦ ꯍꯥꯏꯕ
ꯎꯝ ꯑꯗꯨꯗꯤ ꯃꯌꯥꯝ ꯌꯦꯡꯃꯤꯟꯅꯕꯗꯨꯁꯨ ꯌꯥꯝ ꯅꯨꯡꯉꯥꯏꯕꯅꯦ ꯍꯥꯏꯕ ꯅꯍꯜꯂꯋꯥꯏ ꯑꯍꯥꯟꯕ ꯀꯦ ꯙꯔꯃꯥꯒꯗ ꯄꯨꯊꯣꯔꯀꯥꯟꯗ ꯃꯌꯥꯝ ꯄꯨꯗꯨꯅ ꯌꯦꯡꯃꯤ ꯅꯠꯇ꯭ꯔꯣ ꯅꯪ ꯏꯄꯤꯁꯣꯠꯁꯤ ꯌꯦꯡꯉꯕ ꯁꯤ ꯌꯦꯡꯉꯕ ꯀ ꯈꯥ ꯇꯧꯗꯗꯅ ꯇꯧꯋꯤꯀꯣ
ꯎꯝ ꯍꯣꯏ ꯑꯗꯨꯅꯦ ꯑꯩꯅ ꯄꯥꯝꯃꯤꯁꯦ
ꯎꯝ ꯌꯥꯝ ꯅꯨꯡꯉꯥꯏꯕꯅꯦ ꯑꯗꯨꯃꯥꯏꯅ ꯇꯧꯕꯗꯨꯁꯨ
ꯑꯁ ꯈꯪꯗꯦꯗ
ꯀꯩꯗꯧꯔꯛꯒꯦ
ꯍꯧꯖꯤꯛꯇꯤ ꯑꯩꯁꯤ ꯙꯔꯃꯁꯤ ꯌꯦꯡꯕ ꯍꯧꯒꯤꯕꯗꯒꯤꯅꯦ
ꯎꯝ
ꯑꯁ ꯑꯍꯤꯡꯒꯥꯡꯁꯦ ꯇꯨꯝꯗꯔꯕ ꯌꯦꯡꯕꯤꯅꯦꯃꯤ ꯑ ꯇꯧꯔꯝꯃꯤꯁꯦ
ꯑꯝ
ꯑꯩꯍꯣꯏ ꯑꯦꯛꯖꯥꯝ ꯀꯩꯀꯩꯁꯨ ꯂꯣꯏꯔꯝꯃꯤꯅꯅꯦ ꯑꯩꯗꯤ ꯗꯙꯔꯃꯁꯤ ꯊꯣꯛꯂꯛꯄꯒ ꯌꯦꯡꯕꯗ ꯑꯃ ꯁꯨꯝ ꯉꯁꯤ ꯈꯔ ꯌꯦꯡꯉ ꯏꯄꯤꯁꯣꯠ ꯁꯨꯝ ꯉꯥꯏꯔꯦ ꯂꯩꯕꯁꯤ ꯌꯥꯝ ꯅꯨꯡꯉꯥꯏꯇꯦ ꯇꯦꯕ ꯄꯨꯂꯞ ꯊꯣꯛꯂꯛꯄ ꯂꯣꯏꯔꯦ ꯍꯥꯏꯔ ꯀꯥꯟꯗ ꯅꯨꯃꯤꯠꯅꯤ ꯅꯤ ꯑꯣꯏꯔꯁꯨ ꯑꯍꯤꯡ ꯑꯃꯝꯗ ꯑꯣꯏꯔꯁꯨ ꯍꯦꯛꯇ ꯂꯦꯠ ꯇꯃꯩ ꯖꯔꯔ ꯌꯦꯡꯕꯁꯦ ꯁꯤꯅꯦꯕ ꯑꯩꯅ ꯄꯥꯝꯃꯤꯁꯦ
ꯎꯡ ꯑꯩꯁꯨ ꯑꯗꯨꯃꯥꯏꯅ ꯇꯧꯋꯤ ꯍꯥꯏꯗꯤ ꯑꯦꯄꯤꯁꯣꯠ ꯑꯃ ꯂꯣꯏꯕꯒ ꯑꯦꯄꯤꯁꯣꯠ ꯑꯃꯒꯤ ꯇꯦꯠ ꯀꯂꯔꯒ ꯌꯦꯡꯉꯒ ꯑꯃ ꯉꯥꯏꯕ ꯉꯝꯗꯕꯤꯗꯣ ꯑꯗꯨꯃꯥꯏꯅ ꯇꯧꯗꯅꯅꯦ ꯏꯃꯥ ꯑꯩ ꯑꯗꯨ ꯑꯗꯨꯏ ꯃꯍꯨꯠꯄꯨꯗꯤ ꯑꯩ ꯍꯌꯦꯡ ꯀꯣꯟꯅꯅꯦ ꯄꯨꯔꯞꯇꯨꯅꯣ ꯆ ꯌꯦꯡꯖꯒꯦ ꯍꯥꯏꯕ ꯇꫭ ꯑꯗꯨꯃꯥꯏ ꯇꯧꯔꯦ ꯑꯩꯁꯨ ꯅꯪꯁꯨ ꯑꯩꯒ ꯆꯞ ꯃꯥꯟꯅꯔꯤ ꯇꯥꯠꯅꯤꯅꯦ
ꯑꯈꯣꯏ ꯏꯃꯥꯟꯅꯕꯤꯗꯤꯅꯦ ꯑꯈꯣꯏ ꯑꯃ ꯊꯕꯛꯇꯣ ꯇꯧꯔꯨꯕꯗꯒꯤ ꯃꯤꯒꯌꯥꯝ ꯈꯠꯅ꯭ꯔ ꯃꯥꯜꯂꯦ ꯃꯥꯗꯤ
ꯎꯝ
ꯃꯣꯏ ꯁꯥꯏꯗ ꯃꯇꯝ ꯄꯤ ꯄꯤꯗꯦ ꯍꯥꯏꯕ
ꯎꯝ ꯎꯝ
ꯇꯝ ꯃꯛ ꯑꯝꯃꯦ
ꯑꯣ ꯍꯣ
ꯑꯁ ꯑꯗꯨꯕꯨ ꯀꯩꯅꯣ ꯑꯁ ꯇꯁꯦꯡꯅ ꯍꯥꯏꯕꯗꯤ ꯃꯣꯏꯕꯥꯅꯤꯗꯣ ꯇꯁꯦꯡꯅ ꯌꯥꯝ ꯅꯥꯕ ꯑꯣꯏꯔꯒꯗꯤ ꯀꯩꯁꯨ ꯀꯥꯏꯗꯦꯅ ꯃꯤ ꯊꯕꯛ ꯆꯤꯟꯕꯩ ꯅꯠꯇ꯭ꯔꯣ
ꯍꯣꯏ ꯑꯗꯨꯅꯤ
ꯑꯗꯨꯕꯨ ꯑꯁ ꯂꯣꯏꯈꯔꯦ ꯑꯗꯨꯏꯗꯃꯛꯇꯕꯨ ꯈꯠꯅꯔꯤꯗꯨꯕꯨ ꯅꯠꯇ꯭ꯔꯣ
ꯍꯣꯏ ꯑꯗꯨꯅꯦ ꯍꯣꯏ ꯃꯥꯁꯨ ꯊꯕꯛꯇꯨ ꯇꯧꯔꫭꯒ ꯍꯥꯏꯗꯤ ꯃꯁꯥꯒꯤ ꯄꯩꯁꯥ ꯀꯩ ꯀꯩ ꯈꯔ ꯇꯥꯟꯖꯗꯅ ꯇꯧꯔꯤꯅꯤꯗꯅ
ꯍꯣꯏ ꯃꯁꯥꯒꯤ ꯀꯔꯤꯅ ꯁꫭꯁꯦꯜ ꯆꯠꯄꯩ ꯅꯠꯇ꯭ꯔꯥ
ꯃꯥꯅꯦ ꯍꯧꯖꯤꯛ ꯃꯇꯝꯗꯤ ꯍꯥꯏꯗꯤ ꯁꯨꯝ ꯂꯩꯊꯣꯛ ꯄ ꯍꯥꯏꯁꯦ ꯌꯥꯗ꯭ꯔꯦꯕ ꯄꯤꯛꯀꯦꯔꯥ ꯆꯥꯎꯒꯦꯔ ꯊ ꯊꯕꯛ ꯑꯝ ꯇꯧꯗ꯭ꯔꯗꯤꯀꯣ
ꯍꯣꯏꯅꯦ ꯑꯗꯨꯒꯤ
ꯄꯩꯁꯥꯁꯦ ꯍꯥꯏꯗꯤ ꯄꯣꯠꯁꯨ ꯃꯃꯟ ꯇꯥꯡꯉꯦ ꯑꯗꯨꯅ ꯈꯪꯗꯦ ꯏꯁ ꯏꯁꯥꯒꯤ ꯁꯨꯝ ꯏꯃꯨꯡꯗꯒꯤ ꯍꯥꯏꯕꯁꯨ ꯅꯨꯡꯉꯥꯏꯇ꯭ꯔꯦꯅ ꯑꯗꯨꯅ ꯏꯁꯥꯅ ꯈꯔ ꯊꯣꯛꯆꯗ꯭ꯔꯗꯤ ꯀꯣ ꯌꯥꯗ꯭ꯔꯦꯕ ꯍꯧꯖꯤꯛ
ꯍꯣꯏ ꯀꯩꯁꯨ ꯍꯥꯏꯕꯗꯤ ꯍꯧꯖꯤꯛꯀꯤ ꯃꯇꯝꯗ ꯄꯦꯔꯦꯟꯁꯇꯒꯤ ꯗꯤꯄꯦꯟ ꯇꯧꯅꯤꯡꯉꯨꯕꯁꯤ ꯀꯅꯥ ꯁꯨ ꯂꯩꯇ꯭ꯔꯦ ꯅꯠꯇ꯭ꯔꯥ ꯑꯗꯨꯅ ꯉꯝꯅ ꯉꯝꯅꯕ ꯆꯥꯎꯒꯦꯔꯥ ꯄꯤꯛꯀꯦꯔꯥ ꯄꯥꯏꯗ꯭ꯔꯗꯤ ꯀꯌꯥ ꯀꯃꯦꯟ ꯑꫭꯏꯈꯔꯦ ꯑꯗꯨꯝ ꯍꯥꯏꯗꯤ ꯊꯕꯛꯇꯣ ꯑꯗꯨꯝ ꯑꯐꯪꯕ ꯑꯃ ꯑꯗꯨꯝ ꯇꯧꯔꯒꯦꯅ ꯂꯩꯖꯔꯤ ꯅꯠꯇ꯭ꯔꯥ ꯍꯥꯏꯕꯗꯤ ꯀꯩꯁꯨ ꯂꯥꯏꯕ ꯑꯣꯏꯗꯦꯗꯅꯀꯣ
ꯍꯣꯏ ꯑꯗꯨꯅꯤ
ꯎꯝ
ꯑꯁ ꯈꯪꯗꯦꯗ ꯍꯧꯖꯤꯛꯀꯥꯟꯁꯦ ꯊꯕꯛꯁꯦ ꯇꯧꯅꯤꯡꯉꯦ ꯍꯥꯏ ꯗꯁꯨ ꯍꯦꯛꯇ ꯐꯪꯗꯦꯕ ꯍꯧꯖꯤꯛꯇꯤ ꯍꯥꯏꯗꯤ ꯀꯝꯄꯤꯇꯤꯁꯟꯁꯤ ꯌꯥꯝ ꯋꯥꯥꯡꯉꯕꯒꯤ
ꯇꯧꯔꯨꯕꯁꯤ ꯌꯥꯕꯅꯦ
ꯌꯥꯕ ꯅꯠꯇꯦ ꯎꯝ ꯑꯗꯩꯗꯤ ꯄꯤꯛꯀꯦꯔ ꯆꯥꯎꯒꯦꯔ ꯀꯩꯩꯅꯣꯝꯗꯤ ꯇꯧꯍꯧꯗꯕꯗꯤꯀꯣ ꯁꯨꯛꯌꯥ ꯌꯥꯗꯦ ꯍꯥꯏꯗꯤ ꯏꯁꯥꯒꯤ ꯈ꯭ꯔꯗꯪ ꯑꯣꯏꯁꯨ ꯊꯝꯖꯤꯜꯍꯧꯗꯕ ꯌꯥꯗꯦꯕ
ꯃꯌꯥꯝ
ꯍꯧꯖꯤꯛꯇꯤ ꯑꯁ ꯌꯨꯝ ꯄꯥꯟꯕ ꯀꯩꯀꯥꯁꯦ ꯃꯤ ꯀꯩꯁꯨ ꯀꯟꯅ ꯈꯟꯖꯅꯔꯗ꯭ꯔꯤꯁꯦ ꯏꯁꯥ ꯃꯇꯤꯛ ꯆꯥꯔꯒ ꯀꯩꯅꯣꯝ ꯇꯧꯍꯧ ꯗꯕ ꯌꯥꯗꯦ ꯈꯟꯕꯒꯤꯅꯦꯕ ꯊꯦꯡ ꯊꯦꯡ ꯄꯥꯟꯅꯗꯅ ꯇꯧꯔꯤꯁꯦ ꯍꯥꯏꯗꯤ ꯊꯥꯏꯅꯗꯤ ꯍꯣꯏ ꯃꯠ ꯃꯇꯝꯗꯨꯣ ꯑꯗꯨ ꯌꯧꯔꯦ ꯄꯥꯜꯂꯣ ꯍꯥꯏꯔꯒ ꯄꯩꯁꯥ ꯂꯩꯒꯦ
ꯈꯔ ꯆꯦꯟꯖ ꯇꯧꯔꯛꯑꯕ ꯊꯥꯏꯗꯅ ꯍꯥꯏꯗꯤ ꯑꯦ ꯄꯄꯤꯗꯤ ꯂꯥꯏ ꯈꯔ ꯇꯝꯃꯒ ꯑꯩ ꯌꯨꯝ ꯄꯥꯟꯈ꯭ꯔꯒ ꯌꯥꯔꯦ ꯅꯨꯄꯥ ꯑꯐꯕ ꯐꯪꯉꯗꯤ ꯌꯥꯔꯦ ꯍꯥꯏꯕ ꯋꯥ ꯋꯥꯈꯜꯂꯣꯟꯜꯁꯤ ꯂꯩꯔꯝꯃꯤꯗꯅ ꯍꯧꯖꯤꯛꯀꯤꯅꯦ ꯑꯦ ꯑꯩ ꯃꯤꯉꯣꯟꯗ ꯗꯤꯄꯦꯟ ꯇꯧꯕ ꯌꯥꯗꯦ ꯏꯁꯥꯒꯤ ꯑꯣꯏꯕ ꯄꯩꯁꯥ ꯊꯣꯛꯆꯕ ꯏꯁꯥꯒꯤ ꯀꯔꯤꯌꯔ ꯁꯦꯝꯗꯕ ꯌꯥꯗꯦ ꯍꯥꯏꯕ ꯑꯗꯨꯝꯕ ꯋꯥꯈꯜꯂꯣꯟ ꯑꯃꯁꯨ ꯂꯩꯗꯅ ꯑꯗꯨꯒꯤ ꯇꯧꯁ ꯍꯥꯏꯕꯗꯤ ꯃꯥꯏꯟꯗꯣ ꯂꯣꯏꯅ ꯆꯦꯟꯖ ꯇꯧꯔꯛꯑꯦꯗꯅ
ꯍꯣꯏ ꯑꯗꯨꯅꯦ
ꯑꯣꯝ
ꯑ ꯁꯤꯅꯁꯨ ꯐꯩꯗꯀꯣ ꯑꯃꯔꯣꯝꯗꯁꯨ ꯐꯠꯇꯦ ꯑꯗꯨꯁꯨ ꯁꯤꯅꯁꯨ ꯐꯥꯏ ꯍꯥꯏꯕꯗꯤ ꯊꯥꯏꯅꯗꯤ ꯑꯗꯨ ꯀꯩ ꯐꯖꯅ ꯄꯛꯇꯧꯗꯧꯁꯤꯅ ꯌꯥꯝ ꯋꯥꯅꯔꯝꯃꯦꯕ
ꯎꯝ
ꯍꯥꯏꯗꯤ ꯌꯨꯝ ꯄꯥꯟꯁꯜꯂꯨ ꯄꯩꯁꯥꯗꯤꯤ ꯊꯣꯛꯇ ꯀꯩꯗꯧꯁꯤꯒꯦ ꯈꯟꯕꯗꯀꯣ ꯍꯥꯏꯗꯤ ꯐꯦꯃꯤꯂꯤ ꯑꯃ ꯂꯥꯛꯑꯀꯥꯟꯗꯗꯤ ꯌꯥꯝ ꯃꯥꯟꯅꯩꯑꯕ ꯍꯧꯖꯤꯛꯀꯤ ꯃꯈꯩꯁꯤꯅ ꯍꯥꯏꯗꯤ ꯏꯁꯥꯁꯦ ꯍꯥꯟꯅ ꯃꯇꯤꯛ ꯆꯥꯗ ꯌꯥꯗꯦ ꯍꯥꯏꯔ ꯈꯟꯂꯦꯕ
ꯎ
ꯑꯅꯌꯥ ꯀꯖꯨꯀꯥꯟꯂꯤꯁꯌꯥꯁ
ꯈꯟꯗꯅ ꯇꯧꯅꯔꯤꯁꯤꯅꯦ ꯅꯠꯇ꯭ꯔꯥ
ꯍ
ꯑ
ꯍꯣꯏ ꯍꯣꯏ ꯊꯝꯃꯒꯦꯀꯣ ꯑꯗꯨꯗꯤ
ꯍꯣ ꯍꯣꯏ ꯊꯝꯃꯣ ꯊꯝꯃꯣ ꯑꯣꯏꯆꯔ